ꯐꯜꯂꯣ
ꯍꯜꯂꯣ ꯇꯥꯕ꯭ꯔꯣ
ꯇꯥꯏꯌꯦꯦ ꯑꯍꯟ ꯌꯥꯝ ꯃꯥꯂꯦꯀꯣ
ꯍꯝ
ꯑꯍꯅꯤ ꯌꯥꯝ ꯃꯥꯂꯦꯕ ꯅꯪ ꯀꯣ ꯍꯥꯏꯗꯣ ꯑ ꯆꯍꯤ ꯀꯌꯥ ꯁ ꯑꯣꯏꯨꯔꯒꯦ ꯅꯪꯅ ꯑꯍꯟ ꯁꯥꯔꯤꯁꯨꯕ ꯑꯉꯥꯡ ꯑꯉꯥꯡꯅ ꯑꯍꯟ ꯁꯥꯕꯁꯨ ꯌꯥꯝ ꯃꯥꯂꯦꯕ
ꯅꯪ ꯑꯗꯨ ꯋꯥꯍꯩꯗꯣ ꯌꯥꯝ ꯅꯣꯛꯅꯤꯡꯉꯤ ꯏꯡꯕꯣ
ꯑꯁꯦꯡ ꯍꯥꯏꯔ ꯀꯩꯅꯣ ꯅꯣꯛꯅꯤꯡꯉꯦ ꯍꯥꯏ
ꯑꯣꯀꯣ ꯉꯁꯥꯏ ꯐꯣꯟ ꯇꯧꯕꯗꯨꯗ ꯁꯥꯕꯤꯗꯣ ꯀꯅꯥꯔ ꯍꯥꯏꯅ
ꯅꯨꯡꯉꯥꯏꯇ ꯑꯣ ꯅꯨꯡꯉꯥꯏꯇꯕ ꯄꯥꯎ ꯇꯥꯔꯦꯅꯦ ꯑꯁ
ꯑꯩꯒꯤ ꯅꯨꯄꯤꯅ ꯆꯩꯈ꯭ꯔꯕꯅꯦꯀꯣ ꯇꯧꯔꯅꯣꯅꯅꯪ
ꯑꯗꯣ ꯁꯤꯀꯟꯋꯞꯅꯤ ꯍꯥꯏꯗ꯭ꯔꯣ ꯑꯍꯥ
ꯑꯩꯅ ꯑꯥꯏ ꯁꯦꯀꯦꯟ ꯋ꯭ꯥꯏ꯭ꯐꯅꯤ ꯁꯦꯀꯦꯟ ꯋ꯭ꯥꯏ꯭ꯐ ꯑꯣꯏꯒꯗꯧꯕ ꯀꯨꯏꯔꯔꯣꯏ ꯍꯥꯏꯕꯅꯤ ꯑ ꯀꯩꯁꯨ ꯍꯥꯏꯗ꯭ꯔꯦꯗ
ꯑꯁ ꯄꯩꯔꯝꯃꯅꯤ ꯁꯥꯎꯔꯝꯃꯅꯤ ꯅꯪ ꯊꯦꯝꯕꯤꯗ꯭ꯔꯣ ꯅꯨꯄꯤꯗꯤ ꯈꯔ ꯄꯩꯒꯟꯕꯅꯤꯅ ꯑꯁ ꯊꯥꯎꯔ ꯈꯔ ꯊꯦꯝꯒꯗ꯭ꯕꯅꯦ
ꯗꯨ ꯊꯦꯝꯃꯔꯣꯏꯗ ꯊꯦꯝꯕꯤꯒꯤ ꯆꯥꯟꯁ ꯂꯩꯇꯦ
ꯑꯥꯁ ꯂꯣꯏꯔꯦꯍꯦꯅꯪꯁꯨ
ꯅꯨꯄꯥ ꯊꯣꯛꯇꯦꯗꯀꯣ
ꯆꯠꯈ꯭ꯔꯗꯤ ꯅꯪ ꯂꯧꯔ ꯂꯣꯏꯔꯦꯟꯗ ꯅꯠꯇ꯭ꯔꯣ
ꯑꯥꯁ ꯗꯨꯃꯥꯏꯅ ꯇꯧꯕꯤꯒꯅꯣ ꯃꯤ ꯄꯨꯟꯁꯤꯁꯦ ꯌꯥꯞ ꯃꯨꯋꯥꯅ ꯍꯤꯡꯕ ꯄꯨꯟꯁꯤꯅꯦꯀꯣ
ꯑꯗꯨ ꯑꯣꯏꯔꯁꯨ ꯅꯪꯅ ꯍꯦꯟꯅ ꯐꯖꯔꯝꯕ ꯌꯥꯏꯗ ꯑꯩꯒꯤ ꯅꯨꯄꯤꯕꯨꯗꯤ
ꯑꯩꯍꯥꯏꯔꯣ ꯑꯁ ꯑꯩꯗꯤ ꯑꯍꯝ ꯑꯩꯗꯤ ꯈꯪꯗꯦ ꯑꯩ ꯃꯤꯠꯇꯗꯤ ꯐꯖꯗꯦꯗ
ꯑꯪꯁꯦ ꯆꯍꯤ ꯀꯌꯥꯔꯥ ꯍꯥꯏꯌꯣ ꯑꯗꯨꯒꯤ ꯃꯇꯨꯡ ꯏꯟꯅ ꯅꯪꯁꯦ ꯃꯁꯛ ꯃꯁꯛ ꯐꯖꯒꯗꯕ ꯐꯖꯕ꯭ꯔꯥ ꯐꯖꯗꯕ꯭ꯔꯥꯗ ꯑꯩ ꯌꯦ
ꯑꯩꯗꯤ ꯀꯔꯤ ꯍꯥꯏꯅꯤ ꯑꯦꯟꯗꯣꯂꯦꯁꯟꯅꯤꯅ ꯐꯖꯕ ꯃꯇꯝꯆꯤꯡꯉꯤ ꯀꯩꯅꯣ
ꯐꯖꯕ ꯃꯇꯝꯅꯦꯕ
ꯑ ꯍ꯭ꯣꯏ꯭ꯇ
ꯐꯖꯔꯝꯃꯨꯅꯤ ꯑꯗꯨꯅꯤ ꯑꯗꯨꯒꯤ ꯑꯩꯅ ꯅꯪ ꯐꯖꯕꯤꯅꯦꯕ ꯑꯩꯅ ꯅꯪꯕꯨ ꯑꯩꯒꯤ ꯅꯨꯄꯤ ꯑꯣꯏꯈ꯭ꯔꯁ꯭ꯦꯕ ꯏꯆꯟ
ꯐꯖꯩ ꯐꯖꯩ ꯑꯩ ꯏꯁꯥꯅꯗꯤ ꯊꯥꯒꯠꯅꯤꯡꯗꯦꯗ ꯑꯗꯣ ꯃꯤꯅꯗꯤ ꯑꯗꯨꯝ ꯐꯖꯩ ꯍꯥꯏꯌꯦ
ꯍꯥ ꯑꯗꯨꯏꯅꯦ ꯑꯩꯅ ꯑꯩꯅ ꯅꯪꯕꯨ ꯑꯩꯒꯤ ꯅꯨꯄꯤ ꯑꯣꯏꯔꯁꯦꯕ ꯗꯨ ꯌꯥꯅꯤꯡꯗꯦ
ꯌꯥꯗꯦ
ꯍꯧꯖꯤꯛ ꯑꯩꯒꯤ ꯅꯨꯄꯤꯅ ꯊꯥꯗꯣꯔꯛ ꯑꯩꯒꯤ ꯑꯩꯒꯤ ꯅꯨꯄꯤꯅ ꯊꯥꯗꯣꯛꯔ ꯑꯥꯍꯥ ꯁꯛ ꯈꯪꯗꯕꯗꯣ ꯍꯧꯖꯤꯛꯇꯤ ꯈꯪꯅꯈ꯭ꯔꯕꯗꯨꯗꯤ ꯃꯤ ꯀꯅꯥꯁꯨ ꯁꯛ ꯈꯪꯅꯕ ꯅꯠ ꯇꯤꯅꯦ ꯅꯪꯁꯨ ꯂꯣꯏꯔꯦ
ꯑꯩꯗꯤ ꯆꯥꯛ ꯆꯥꯈ꯭ꯔꯦ ꯀꯥꯡꯁꯣꯏ ꯊꯣꯡꯉ ꯍꯥꯎꯅ ꯆꯥꯔꯦ ꯑꯃꯦꯠꯄ ꯇꯧꯔꯒꯀꯣ
ꯑꯁ ꯂꯣꯏꯔꯦ ꯑꯩ ꯑꯗꯨ ꯀꯣꯏꯁꯟꯁꯨ ꯍꯪꯁꯨ ꯍꯪꯗ꯭ꯔꯒ ꯅꯪꯅ ꯑꯗꯨ ꯊꯛꯇ
ꯀꯥꯡꯁꯣꯏ ꯑꯦ ꯀꯅꯥꯅ ꯀꯥꯡꯁꯣꯏ ꯍꯥꯎꯗꯦ ꯍꯥꯏꯕꯅꯣ ꯀꯥꯡꯁꯣꯏ ꯍꯥꯎꯗꯦ ꯍꯥꯏꯕ ꯃꯤꯗꯨꯗꯤ ꯑꯉꯥꯎꯕꯅꯦ
ꯑꯗꯩ ꯑꯩꯅ ꯅꯪꯕꯨ ꯆꯥꯛ ꯆꯥꯔꯕ꯭ꯔꯣ ꯍꯪꯁꯨ ꯍꯪꯗ꯭ꯔꯒ ꯅꯪ
ꯍꯪꯗ꯭ꯔꯁꯨ ꯑꯩꯅ ꯍꯥꯏꯔꯨꯏꯅꯦ ꯀꯩꯅꯣꯅꯦ ꯑꯩꯗꯤꯀꯣ ꯀꯩ ꯍꯥꯏꯅꯤ ꯋꯥꯁꯦ ꯂꯣꯠꯄ ꯍꯩꯔꯦ ꯑꯩ ꯅ ꯍꯥꯏꯗꯣ ꯋꯥꯗꯣ ꯗꯣꯡ ꯗꯣꯡ ꯍꯥꯏꯕꯅꯦꯕ ꯋꯥ ꯑꯩꯗꯤ ꯋꯥ ꯂꯣꯠꯄ ꯍꯩꯇ꯭ꯕꯅꯤꯅꯀꯣ
ꯑ꯭ꯩꯒ
ꯑꯁ ꯅꯪꯅ ꯍꯥꯏꯕꯗꯨꯗꯤꯗꯤ ꯈꯔ ꯂꯨꯏꯅꯦ
ꯍꯥ ꯍꯥ ꯍꯥ ꯑꯩꯒꯤ ꯅꯨꯄꯤꯅ ꯊꯥꯗꯣꯔ ꯆꯠꯂꯗꯤ ꯑꯉꯥꯡꯒꯤ ꯃꯃꯥ ꯂꯩꯇ꯭ꯔ ꯂꯩꯌꯦ ꯂꯩꯌꯦ ꯑꯗꯩ ꯅꯪꯅ ꯇꯧꯔꯣ
ꯑꯍꯟꯒꯤ ꯋꯥꯍꯪꯗꯤ ꯈꯔ ꯂꯨꯑꯦ ꯑꯉꯥꯡꯒꯤ ꯋꯥꯍꯪꯗꯤ ꯂꯥꯏꯕꯅꯦ ꯄꯪꯄꯤ ꯄꯤꯕ ꯌꯥꯕ ꯅꯦꯕ ꯄꯥꯎꯈꯨꯝꯗꯣ ꯑꯍꯪ ꯑꯗꯨ ꯑꯗꯨ ꯍꯥꯏꯔꯒ ꯃꯄꯥꯟꯗꯗꯤ ꯌꯥꯝ ꯁꯥꯔꯝꯒꯅꯤꯀꯣ ꯑꯁ ꯃꯅꯤꯄꯨꯔꯗꯤꯀꯣ ꯀꯩ ꯍꯥꯏꯗꯣꯏꯅꯣ ꯍꯥꯟꯅꯒꯁꯨ ꯃꯥꯟꯅꯗ꯭ꯔꯦ ꯀꯩ ꯍꯥꯏꯒꯅꯤ ꯁꯥꯕꯁꯨ ꯆꯍꯤꯒꯤ ꯆꯍꯤ ꯆꯍꯤꯒꯤ ꯌꯥꯝ ꯍꯦꯟꯒꯠꯈ꯭ꯔꯦꯕ
ꯅꯪ ꯂꯩꯕꯤꯒꯤ ꯅꯪ ꯂꯩꯕꯤ ꯅꯨꯡꯉꯥꯏꯒꯗꯧꯕ ꯃꯥꯜꯂꯦ ꯃꯅꯤꯄꯨꯔꯁꯦ
ꯍꯣꯏ ꯅꯨꯡꯗꯤ ꯅꯨꯡꯉꯥꯏꯔꯝꯅꯤꯕꯀꯣ ꯑꯗꯨ ꯑꯣꯏꯔꯁꯨ ꯑꯩꯅ ꯍꯥꯏꯕꯗꯤ ꯂꯣꯏꯅꯃꯛꯇ ꯌꯦꯡꯉꯀꯥꯟꯗꯀꯣ ꯃꯅꯤꯄꯨꯔꯁꯨ ꯀꯔꯤ ꯍꯥꯏꯅꯤ ꯁꯥꯕ ꯍꯧꯔꯦ ꯍꯥꯏꯕ ꯍꯥꯟꯅꯒ ꯃꯥꯟꯅꯗ꯭ꯔꯦ ꯍꯥꯟꯅꯗꯤ ꯑꯁ ꯁꯥꯗꯝꯕꯅꯤꯗ ꯌꯥꯝ ꯁꯥꯕ ꯑꯣꯏꯗꯦ ꯑꯗꯣ ꯍꯟꯗꯛ ꯆꯍꯤꯗꯤ ꯁꯥꯕꯗꯣ ꯃꯃꯥꯡꯗꯒꯤꯁꯨ ꯍꯦꯟꯅ ꯍꯦꯟꯒꯠꯈ꯭ꯔꯦꯕ
ꯑꯗꯨ ꯅꯨꯡꯉꯥꯏꯇ꯭ꯔꯣ ꯑꯗꯨ ꯅꯨꯡꯉꯥꯏꯇ꯭ꯔꯣ
ꯑꯗꯣ ꯈꯔ ꯀꯩ ꯍꯥꯏꯅꯤ ꯀꯃꯥꯏꯅ ꯇꯧꯔꯒ ꯁꯥꯕꯁꯦ ꯍꯟꯊꯅꯤꯡꯉꯥꯏ ꯈꯔ ꯀꯔꯤ ꯍꯥꯏꯅꯤ ꯇꯤꯞꯁ ꯈꯔ ꯄꯤꯕꯤꯌꯨꯗꯅ
ꯑꯗꯨꯅ ꯑꯁ ꯌꯥꯝ ꯅꯥꯏꯕꯗꯨꯕꯨ
ꯀꯔꯤꯅꯣ
ꯗꯃꯤꯔꯣꯑꯣ
ꯍꯥꯏꯔꯣꯅꯦ
ꯑꯗꯨꯝ ꯏꯔ ꯏꯔꯨꯑꯣ ꯏꯁꯤꯡ ꯏꯪꯕꯅ ꯑꯗꯨꯗꯤ ꯁꯥꯔꯣꯏꯌꯦ
ꯅꯪꯅ ꯍꯥꯏꯔꯤꯁꯤꯗꯤ ꯂꯝꯕꯤ ꯆꯠꯂꯁꯨ ꯏꯔꯨꯔꯨ ꯏꯔꯨꯔ ꯆꯠꯂꯣ ꯊꯕꯛ ꯃꯐꯝ ꯌꯧꯔꯁꯨ ꯏꯔꯨ ꯏꯔꯨꯔ ꯖꯒꯥꯗꯨꯗꯤ ꯏꯪ ꯏꯪꯂꯛꯑꯅꯤ ꯁꯤꯅꯦꯕ ꯅꯪ ꯍꯥꯏ
ꯍꯣꯏ ꯍꯣꯏ
ꯑꯗꯨꯗꯤ ꯑꯗꯨꯗꯤ ꯀꯗꯥꯏꯗꯒꯤ ꯑꯗꯨꯒꯤ ꯑꯗꯨ ꯄꯥꯎꯈꯨꯝ ꯅꯠꯇꯦꯕ ꯑꯩꯅ ꯄꯥꯝꯃꯤꯁꯦ ꯑꯩꯅ ꯄꯥꯝꯃꯤꯁꯤꯅ
ꯑꯗꯨꯗꯤ ꯐꯔꯦ ꯑꯩ ꯅꯪ ꯁꯤꯗ ꯂꯥꯛꯑꯣ ꯑꯩꯒꯤ ꯃꯣꯟꯗ
ꯑꯁ ꯁꯥꯅꯦꯅꯦ ꯁꯥꯅꯦ ꯑꯩ ꯀꯔꯤ ꯍꯥꯏꯅꯤꯨꯞ ꯃꯃꯥꯡ ꯃꯃꯥꯡꯗ ꯆꯠꯂꯨꯕꯅꯤꯅꯀꯣ ꯑꯩꯗꯣ ꯃꯄꯥꯟꯗ ꯆꯠꯅꯤꯡꯗ꯭ꯔꯦ
ꯑꯩ ꯂꯩꯕꯁꯤ ꯁꯤꯂꯣꯡꯗꯅꯤ ꯌꯥꯝ ꯏꯪꯉꯦ ꯍꯧꯖꯤꯛꯁꯨ ꯕ꯭ꯂꯥꯡꯀꯦꯠ ꯃꯅꯨꯡꯗꯅꯤ ꯑꯩ ꯂꯩꯔꯤꯁꯦ
ꯃꯥꯜꯅꯦ ꯃꯥꯜꯂꯦ ꯃꯥꯂꯦ ꯕ꯭ꯂꯦꯡꯀꯦꯠ ꯃꯅꯨꯡ ꯍꯣꯏ ꯁꯤꯜꯂꯪꯕꯨꯗꯤ ꯀꯔꯤ ꯍꯥꯏꯅꯤ ꯏꯪꯉꯦꯀꯣ ꯁꯥꯗꯝꯕꯅꯦ
ꯏꯪꯕꯅ ꯂꯣꯏꯔꯦ
ꯑꯗꯨꯝ ꯂꯩꯕ ꯅꯨꯡꯉꯥꯏꯇ꯭ꯔꯣ ꯏꯪꯕꯅ
ꯂꯩ ꯑꯁ ꯅꯨꯡꯉꯥꯏꯇꯦꯗ ꯑꯩ ꯁꯥꯕ ꯃꯐꯝꯗꯗꯤ ꯅꯤꯡꯉꯤ
ꯀꯗꯥꯏ ꯁꯥꯕꯒꯤꯀꯣ ꯂꯩꯐꯝ ꯆꯥꯐꯝ ꯈꯪꯗ ꯌꯥꯝ ꯀꯩ ꯍꯥꯏꯅꯤ ꯏꯁꯥꯁꯦ ꯌꯥꯝꯅ ꯅꯨꯡꯉꯥꯏ
ꯐꯨꯔꯤꯠꯁꯨ ꯂꯧꯊꯣꯛꯄ ꯌꯥꯏ ꯏꯔꯨꯕꯁꯨ ꯃꯉꯥꯔꯛ ꯇꯔꯨꯔꯛ ꯏꯔꯨꯕ ꯌꯥꯏ
ꯑꯗꯨꯗꯤ ꯅꯥꯔꯅꯤ ꯅꯪ ꯑꯗꯨꯝ ꯍꯣꯁꯄꯤꯇꯥꯜꯗ ꯆꯠꯂꯒ ꯑꯗꯨꯝ ꯂꯩꯌꯦꯉ ꯂꯩꯔꯅꯤ
ꯑꯗꯨ ꯅꯪꯅ ꯌꯦꯡꯕꯤꯔ ꯂꯣꯏꯔꯦ ꯀꯩꯅꯣ
ꯑꯩꯗꯤ ꯗꯣꯛꯇꯔꯃꯛꯁꯨ ꯅꯠꯇꯅꯤꯅ ꯑꯗꯨꯃꯛꯇꯤ ꯉꯝꯖꯔꯣꯏꯀꯣ
ꯅꯥꯅꯤꯉꯥꯏ ꯇꯧꯕꯅꯦꯕ ꯅꯪ ꯂꯩꯕꯤꯒꯦ ꯉꯁꯥꯏꯅꯤ ꯅꯥꯅꯤꯡꯉꯥꯏ ꯇꯧꯕꯅꯦꯅ ꯅꯪ ꯂꯩꯕꯤꯌꯦ
ꯑꯁ ꯀꯩꯅꯣꯗ ꯅꯪꯁꯨ ꯃꯤꯅ ꯅꯥꯟꯅꯤꯡꯗꯦ ꯍꯥꯏꯔꯒ ꯅꯥꯅꯤꯡꯉꯥꯏ ꯇꯧꯕꯅꯦ ꯑꯁ ꯂꯣꯏꯔꯦꯍꯦ ꯅꯪꯁꯨ
ꯅꯪ ꯑꯩꯒꯤ ꯅꯨꯄꯤ ꯇꯧꯔꯁꯦ ꯑꯗꯣ ꯌꯥꯕ꯭ꯔꯥ ꯌꯥꯗꯕ꯭ꯔꯥ ꯍꯥꯏꯌꯣ
ꯀꯣꯟꯅ ꯈꯟꯅꯁꯤꯀꯣ ꯑꯗꯨ ꯋꯥꯔꯤꯗꯣ
ꯑꯩꯗꯤ ꯍꯧꯖꯤꯛꯇꯤ ꯂꯩꯁꯥꯔꯤꯅ ꯅꯨꯡꯉꯥꯏ ꯅꯨꯡꯉꯥꯏꯅ ꯂꯩꯁꯥꯔꯒ ꯂꯩꯈꯤꯒꯦ
ꯀꯣꯟꯅ ꯉꯥꯏꯕ ꯉꯝꯗ꯭ꯔꯦ
ꯍꯣꯏꯗ ꯅꯪꯕꯨꯗꯤ ꯑꯍꯟꯅꯤꯅ ꯀꯔꯤ ꯍꯥꯏꯒꯅꯤ ꯑꯉꯥꯡꯁꯨ ꯂꯩꯈ꯭ꯔꯕꯅꯤꯅꯀꯣ ꯊꯤꯅꯤꯡꯕꯅ ꯉꯥꯎꯔꯕꯅꯦꯕ ꯑꯗꯣ ꯑꯩꯒꯤꯗꯤ ꯑꯩ ꯑꯩꯉꯣꯟꯗꯗꯤ ꯑꯁ ꯎꯄꯥꯏ ꯂꯩꯇ꯭ꯔꯦ ꯀꯔꯤ ꯍꯥꯏꯒꯅꯤ ꯑꯩꯗꯤ ꯑꯉꯥꯡꯁꯨ ꯑꯣꯏꯃꯤꯅꯀꯣ ꯂꯩꯁꯥ ꯐꯥꯒꯠꯂꯛꯄꯒꯤ ꯃꯇꯥꯡ ꯑꯣꯏꯕꯅꯤꯅ ꯀꯩ ꯍꯥꯏꯅꯤ ꯌꯥꯝ ꯇꯣꯏꯅ ꯇꯧꯕ ꯅꯨꯡꯉꯥꯏꯕ ꯃꯇꯝ ꯑꯣꯏꯔꯤꯕ ꯑꯩ ꯄꯨꯟꯁꯤꯁꯦ ꯍꯧꯖꯤꯛ
ꯁꯤꯅꯦꯕ ꯅꯪ ꯍꯥꯏꯕꯁꯦ
ꯍꯣꯏ ꯍꯣꯏ ꯂꯩꯁꯥꯔꯤꯉꯩꯗ ꯀꯔꯤ ꯍꯥꯏꯅꯤ ꯄꯦꯟꯅ ꯂꯩꯁꯥꯊ ꯂꯩꯁꯥꯕꯤ ꯁꯥꯔꯒ ꯀꯔꯤ ꯍꯥꯏꯗꯣꯏꯅꯣ ꯈꯪꯗꯅꯤꯤ ꯃꯄꯨꯡ ꯐꯥꯅ ꯅꯨꯡꯉꯥꯏꯅ ꯂꯩꯈꯤꯒꯦꯕ ꯍ ꯃꯁꯨꯨ ꯍꯩꯇ
ꯀꯥꯏꯗꯦ ꯀꯥꯏꯗꯦ ꯅꯨꯡꯉꯥꯏꯣ ꯅꯨꯡꯉꯥꯏꯣ
ꯑꯗꯨꯅꯦ ꯄꯥꯈꯪ ꯁꯨꯡꯅ ꯉꯥꯏꯔꯦ ꯅꯨꯄꯤ ꯊꯤꯈ꯭ꯔꯗꯤ ꯀꯩ ꯍꯥꯏꯅꯤ ꯏꯃꯨꯡ ꯄꯨꯕꯅꯤꯅ
ꯔꯥꯁꯇ ꯑꯃꯁꯨ ꯐꯪꯂꯪꯂꯣꯏꯀꯣ ꯅꯪ
ꯑꯗꯤ ꯌꯥꯏ ꯌꯥꯏꯗꯤ ꯌꯥꯏ
ꯂꯥꯁꯇ ꯑꯃꯁꯨ ꯐꯪꯉꯀꯣ ꯑꯩꯅ ꯍꯧꯖꯤꯛ ꯍꯥꯏꯕ ꯀꯥꯟꯗ ꯌꯥꯍꯧꯔꯣꯀꯣ
ꯑꯗꯣ ꯌꯨꯝ ꯄꯥꯟꯗ ꯌꯥꯗꯦ ꯍꯥꯏꯕꯒꯤ ꯂꯩꯇꯦꯗꯀꯣ ꯍꯧꯖꯤꯛꯀꯥꯟꯁꯤꯗꯤ ꯌꯨꯝ ꯄꯥꯟꯁꯨ ꯄꯥꯟꯗ꯭ꯔꯁꯨ ꯃꯌꯥꯝ ꯂꯩ ꯑꯦ ꯅꯨꯄꯤꯗꯤ ꯌꯨꯝ ꯄꯥꯟꯗ꯭ꯔꯁꯨ ꯀꯔꯤ ꯍꯥꯏꯅꯤ ꯄꯦꯟꯁꯤꯜ ꯆ ꯂꯩꯔꯤꯅꯣ
ꯄꯦꯟꯁꯤꯟ ꯆꯥꯔꯒ
ꯍꯣꯏ ꯄꯩꯁꯥ ꯐꯪꯉꯦꯅ ꯅꯨꯄꯤ ꯌꯨꯝ ꯄꯟꯗꯨꯔꯁꯨ
ꯃꯥꯕꯨ ꯀꯅꯥꯅ ꯁꯦꯕꯥ ꯇꯧꯕꯤꯒꯗꯧꯕ ꯍꯌꯦꯡꯣ
ꯑꯁꯦꯚꯔꯒꯗꯤ ꯀꯔꯤꯁꯨ ꯈꯜꯂꯣꯅꯦ ꯍꯧꯖꯤꯛ ꯆꯥꯎꯈꯠꯂꯕ ꯃꯇꯝꯗ ꯅꯪ ꯑꯗꯨꯃꯥꯏꯅ ꯈꯜꯂꯤꯔꯣ
ꯑꯦꯁ ꯑꯗꯨꯗꯤ ꯀꯅꯥꯅ ꯇꯧꯕꯤꯅꯤ
ꯄꯩꯁꯥꯗꯨ ꯄꯥꯏꯔꯗꯤ ꯑꯁ ꯃꯤ ꯅꯦꯛꯑ ꯊꯝꯃꯒ ꯈꯝꯃ ꯂꯣꯏꯔꯦ ꯑꯗꯨꯕꯨꯗꯤ ꯀꯔꯤꯁꯨ ꯈꯟꯗꯦ ꯑꯗꯨꯅꯀꯣ ꯑꯩꯗꯤꯒꯣ ꯂꯩꯁꯥꯏꯔꯤꯉꯩ ꯑꯗꯨꯒ ꯐꯖꯅ ꯃꯄꯨꯡꯄ ꯅꯨꯡꯉꯥꯏꯊꯣꯛꯑꯒꯀꯣ ꯂꯥꯡꯕ ꯍꯥꯏꯁꯦ ꯃꯈꯜ ꯂꯩꯌꯦꯀꯣ ꯌꯨ ꯊꯛꯑ ꯈꯣꯠꯂꯒ ꯉ ꯀꯔꯤ ꯍꯥꯏꯅꯤ ꯉꯥꯎꯗꯨ ꯅꯠꯇꯕ ꯆꯨꯝꯅꯥ ꯏꯃꯥꯟꯅꯕꯤ ꯑꯩꯈꯣꯏꯗ ꯅꯨꯡꯉꯥꯏꯅ ꯑꯦꯟꯖꯣꯏ ꯇꯧꯕꯗꯣ ꯑꯗꯨꯗꯨꯅꯦꯕ ꯑꯩꯅ ꯄꯥꯝꯃꯤꯁꯦ
ꯊꯥꯖꯠꯗꯦ
ꯀꯔꯤ ꯍꯥꯏꯕ ꯈꯔ ꯈ ꯅꯪꯕꯤꯌꯣ
ꯊꯥꯖꯗꯦ ꯅꯪꯕꯨ ꯊꯥꯖꯗꯦ
ꯀꯩꯅꯣ ꯊꯥꯖꯗꯤ
ꯅꯪ ꯅꯤꯁꯥ ꯁꯤꯖꯤꯟꯅꯔꯝꯅꯤꯀꯣ
ꯑꯁ ꯀꯗꯥꯏꯗꯤꯒ ꯋꯥꯔꯤꯔꯅꯦ ꯅꯪ ꯁꯨꯝ ꯉꯎꯌꯦ
ꯑꯩꯉꯣꯟꯗ ꯑꯗꯨ ꯅꯨꯄꯤ ꯑꯃꯅ ꯍꯪꯉꯛꯄ ꯋꯥꯗ ꯐꯔꯛ ꯏꯇꯥ ꯇꯥꯅ ꯉꯔꯥꯡꯗꯣ
ꯎꯝ ꯋꯥꯔꯤ ꯑꯁ ꯃꯤ ꯀꯔꯤ ꯍꯥꯏꯅꯤ ꯒ꯭ꯌꯥꯟ ꯌꯥꯝ ꯇꯥꯔ ꯂꯩꯕꯗꯨꯗꯣ
ꯑꯉꯥꯡ ꯑꯉꯥꯡꯁꯤꯡꯁꯦ ꯋꯥ ꯄꯉꯥꯡ ꯉꯥꯡꯉꯤꯅ ꯑꯩꯉꯣꯟꯗ
ꯑꯩꯗꯤ ꯈꯪꯗꯦꯀꯣ ꯑꯁ ꯑꯗꯨꯗꯤ ꯑꯩꯉꯣꯟꯗ ꯍꯪꯕꯤꯔꯛꯀꯅꯨꯀꯣ ꯑꯩꯗꯤ ꯇꯁꯦꯡꯅ ꯊꯛꯇꯦꯀꯣ
ꯑꯈꯣꯏ ꯃꯈꯣꯏꯅꯁꯨ ꯌꯥꯗꯦ ꯑꯗꯨꯒꯨꯝꯕꯗꯣ
ꯑꯣ ꯑꯗꯣ ꯃꯔꯛ ꯃꯔꯛꯇꯗꯤ ꯊꯛꯄꯗꯤ ꯀꯥꯏꯗꯦꯅ
ꯑꯁ ꯌꯥꯅꯤꯗ ꯑꯩꯈꯣꯏ ꯑꯩꯈꯣꯏ ꯏꯃꯨꯡꯗꯤꯀꯣ ꯀꯩ ꯍꯥꯏꯅꯤ ꯌꯥꯝꯅ ꯕꯦꯕꯥꯔꯔꯣꯝꯗꯀꯣ ꯃꯤꯅ ꯈꯥ ꯅꯕꯅꯤ
ꯑꯗꯣ ꯑꯗꯨ ꯊꯛꯄ ꯀꯩ ꯑꯗꯨ ꯑꯩꯅ ꯍꯥꯏꯕꯗꯤ ꯊꯛꯈ꯭ꯔꯁꯨ ꯃꯑꯣꯡ ꯂꯩꯅ ꯈꯤꯇꯪ ꯊꯛꯈ꯭ꯔꯒ
ꯑꯣ ꯍꯣꯏ ꯍꫭ ꯍꯣꯏ ꯃꯤꯗꯤ ꯍꯣꯏ ꯑꯗꯨꯃꯥꯏꯅ ꯍꯣꯏ ꯊꯥꯛꯑꯖꯨ ꯀꯔꯤ ꯍꯥꯏꯅꯤ ꯀꯔꯤ ꯍꯥꯏꯅꯤ ꯃꯇꯥꯡ ꯃꯇꯝ ꯍꯥꯏꯕ ꯂꯑꯦꯀꯣ ꯄꯪꯊꯛꯇ ꯊꯛꯑ ꯉꯥꯎꯔꯒ ꯆꯠꯄꯗꯣ ꯅꯠꯇꯕꯀꯣ
ꯍꯣꯏ
ꯍꯣꯏ ꯈꯔ ꯈꯔ ꯑꯗꯨꯝ ꯊꯛꯄ ꯆꯨꯝ ꯌꯥꯏ ꯑꯩꯅ ꯁꯨ ꯍꯥꯏ ꯑꯗꯣ ꯑꯩꯗꯤ ꯌꯥꯗꯦ
ꯑꯁ ꯅꯪꯉꯣꯟꯗ ꯑꯩꯅ ꯅꯪꯉꯣꯟꯗ ꯅꯪꯉꯣꯟꯗ ꯁꯦꯝꯔꯒ ꯅꯪꯅ ꯌꯥꯗ꯭ꯔꯦꯅꯦ ꯂꯥꯁꯇ ꯂꫭꯏꯔꯦꯍꯦ ꯅꯪꯁꯦ
ꯂꯣꯏꯔꯦꯍꯦ ꯅꯪꯁꯦ ꯑꯩꯗꯤ ꯑꯗꯨꯒꯨꯝꯕꯗꯨꯗꯤ ꯀꯩ ꯍꯥꯏꯅꯤ
ꯏꯟꯇ꯭ꯔꯦꯁ ꯂꯩꯇꯦꯕ
ꯑꯈꯣꯏ ꯑꯁ ꯊꯋꫭꯏꯅ ꯀꯩꯅꯣ ꯇꯧꯗ꯭ꯔꯦ
ꯑꯗꯨꯗꯤ ꯑꯗꯨꯗꯤ ꯅꯪ ꯂꯥꯡꯕ ꯍꯥꯏꯁꯤ ꯀꯔꯤꯔꯕ ꯅꯪꯅ ꯂꯥꯡꯕ ꯍꯥꯏꯗꯤ ꯁꯤꯡꯖꯨ ꯆꯥꯕ ꯃꯤꯃꯤ ꯆꯥꯕꯁꯤꯔꯣꯕ
ꯍꯣꯏ ꯁꯤꯡꯖꯨ ꯆꯥꯅꯤ ꯃꯤꯃꯤ ꯆꯥꯔꯨꯅꯤ ꯀꯣꯏꯕ ꯆꯠꯀꯅꯤ ꯏꯁꯤꯡ ꯁꯅꯥꯕ ꯆꯠꯀꯅꯤ
ꯃꯩ ꯌꯦꯡꯕ
ꯑ ꯍꯣꯏ ꯑꯁ ꯑꯗꯨꯣꯝꯕꯗꯤ ꯄꯨꯔꯥ ꯄꯥꯝꯃꯦ
ꯗꯨꯏꯅꯦ ꯅꯪꯁꯦ
ꯌꯥꯔꯣꯏꯕꯇꯨ ꯑꯩꯅ ꯍꯥꯏꯗ꯭ꯔꯥ ꯅꯪ ꯑꯩꯕꯨ ꯑꯩꯕꯨ ꯍꯥꯏꯗꯣ ꯌꯥꯔꯣꯏꯕ ꯑꯗꯨꯗꯤ
ꯑꯗꯨꯏꯁꯨ ꯑꯦꯗꯖꯁ ꯇꯧꯕ ꯌꯥꯏꯗꯥꯏ ꯑꯩꯗꯤ ꯑꯦꯗꯖꯁ
ꯑꯁ ꯌꯥꯔꫭꯏꯗ ꯀꯗꯥꯏꯗꯒꯤꯅꫭ ꯅꯪꯗꯤ ꯑꯉꯥꯡꯁꯨ ꯂꯩꯔꯦ ꯍꯥꯏ ꯀꯃꯥꯏꯅ ꯌꯥꯅꯕꯁꯤ ꯁꯤꯃꯤꯗꯣꯏꯅꯣ ꯑꯩꯗꯤ ꯍꯧꯖꯤꯛ ꯑꯉꯥꯡꯒ ꯂꯧꯕ ꯉꯝꯈꯤꯔꯣꯏꯒꫭ ꯑꯁ ꯀꯗꯥꯏꯗꯒꯤ
ꯑꯃ ꯑꯗꫭ ꯃꯔꯤ ꯃꯉꯥꯗꯤ ꯄꯣꯛꯀꯦꯅ ꯈꯜꯂꯦ
ꯑꯁ ꯂꯣꯔꯦꯍꯦ ꯅꯪꯁꯨ
ꯑꯉꯥꯡ ꯑꯉꯥꯡ ꯌꯥꯝꯕꯁꯤ ꯐꯩ ꯑꯉ-ꯉꯥꯡ ꯌꯥꯝꯕꯁꯤ ꯐꯩ ꯍꯥꯏꯕꯅꯤ
ꯍꫭ ꯍꯣꯏ ꯐꯩꯌꯦ ꯐꯕꯨꯗꯤ ꯐꯩꯌꯦꯕꯀꯣ ꯑꯗꫭ ꯑꫭꯏꯁꯨ ꯅꯪꯅ ꯄꫭꯒꯗꯁꯨ ꯅꯠꯇꯦ ꯑꯗꯣ
ꯃ ꯃꯆꯤꯟ ꯃꯅꯥꯎ ꯂꯩ ꯗ꯭ꯔꯗꯤ ꯅꯪꯁꯨ ꯕꯣꯔꯤꯡ ꯌꯥꯝ ꯆꯨꯅꯤꯅꯦ
ꯁ ꯍꯧꯖꯤꯛꯀꯥꯅꯤ ꯃꯆꯤꯟꯃꯤꯅꯥꯎ ꯀꯌꯥ ꯀꯩꯅꯣ ꯇꯧꯗ꯭ꯔꯁꯨ ꯃꯃꯥ ꯃꯄꯥ ꯂꯩꯔꯦꯅ ꯅꯨꯉꯥꯌꯦ ꯃꯤ ꯅꯨꯡꯉꯥꯏ ꯅꯨꯡꯉꯥꯏꯅ ꯂꯩꯔꯤ ꯃꯌꯥꯝꯁꯤꯗꯤ
ꯈꯪꯗꯕꯒꯤꯅꯤꯍꯦ
ꯅꯣꯡꯅꯤꯉꯦ
ꯅꯪ ꯍꯧꯖꯤꯛ ꯅꯣꯏꯒꯤ ꯊꯕꯛ ꯇꯧꯔꯤꯅꯦ ꯊꯕꯛ ꯇꯧꯔꯤꯅꯦ ꯍꯧꯖꯤꯛꯐꯥꯎꯁꯨ
ꯍꯣꯏ ꯑꯁ ꯊꯕꯛ ꯌꯥꯝ ꯀꯟ